ꯂ
ꯍ
ꯅꯪꯤ ꯀꯥꯗꯨ ꯌꯥꯝ ꯃꯟꯅꯂꯦ
ꯍꯥ
ꯅꯪꯒꯤ ꯔꯨꯝꯗꯣ ꯌꯥꯝ ꯉꯅꯤꯜꯂꯦ
ꯃꯤꯂꯦ
ꯍꯣꯏ ꯏꯜꯂꯦ ꯅꯪ ꯀꯅꯥ ꯀꯅꯥ ꯂꯩꯒꯦ
ꯑꯩ ꯊꯥꯖꯤꯜꯂꯛꯑꯦ ꯍꯧꯖꯤꯛꯇꯤ ꯅꯣꯏꯒꯤꯔꯨꯝꯅꯤ ꯃꯈꯣꯟꯅꯤꯦꯝꯅꯤꯗꯣ
ꯑꯩ ꯑꯩꯒꯤ ꯔꯨꯝꯗ ꯐꯦꯟꯗꯤ ꯊꯥꯏ
ꯑꯒꯤ ꯑꯣꯏꯅꯤ
ꯎꯝ ꯄꯦꯗꯔꯣꯃꯤꯅ
ꯍꯥꯥ ꯂꯒ ꯏꯅꯤ ꯂꯪꯗ
ꯑꯩꯗꯤ ꯆꯥꯛ ꯆꯥꯒꯦ ꯇꯧꯕꯤ
ꯑ ꯅꯂꯦ ꯑꯗꯨꯅꯁꯨ ꯀꯥꯄꯉꯁꯤꯒꯦ
ꯑꯩ ꯑꯩ ꯆꯥꯛ ꯈꯔ ꯉꯟꯅ ꯆꯥꯏ
ꯑ
ꯅꯣꯏ ꯅꯣꯏꯗꯤ ꯆꯥꯛ ꯊꯦꯡꯅꯖꯥꯕ꯭ꯔꯣ
ꯀꯥꯏꯈꯣꯏꯗꯤ ꯊꯦꯡꯅ ꯆꯒꯦ ꯃꯅꯦ
ꯀꯁꯤ ꯀꯥꯏ ꯇꯗ
ꯑꯅ ꯑ ꯑꯃꯁꯁꯨ
ꯍꯥ
ꯂꯥꯛꯑꯣꯗꯅ ꯑꯩꯈꯣꯏ ꯌꯨꯝꯐꯝꯗ꯫
ꯅꯣꯏꯒꯤ ꯌꯨꯝꯗ ꯂꯥꯛꯑꯣ꯫
ꯍꯝ꯫
ꯍꯧꯖꯤꯛꯇꯣ ꯑꯥ ꯍꯧꯖꯤꯛꯇꫭ ꯑꯈꯣꯏꯒꯤ꯫ ꯀꯨꯛꯅꯤꯅꯦꯅ ꯔꯨꯝ ꯅꯝꯕꯔ ꯊ꯭ꯔꯤꯒꯤ ꯀꯣꯝꯄꯥꯛꯄꯤꯌꯣ ꯄꯤꯌꯣ ꯍꯥꯏꯔꯒ ꯂꯩꯌ‌ꯦ꯫ ꯫
ꯍꯨꯡꯁꯤꯂꫭ꯫ ꯐ ꯌꯥꯝ ꯆꯥꯕ ꯃꯥꯜꯂ‌ꯦꯀꫭ ꯃꯤꯗꯤ꯫
ꯍꯣꯏ ꯑꯩ꯫ ꯆꯥꯛꯈꯜꯂ ꯆꯥꯏ꯫ ꯑꯈꯣꯏꯒꯤ ꯉꯁꯤꯗꯣ ꯆꯤꯀꯟ ꯑꯣꯏꯕ꯫ ꯑꯗꯨꯏ ꯌꯥꯝ ꯍꯥꯎꯕ꯫
ꯗ꯫
ꯅꯣꯏꯗꯤ ꯆꯥꯛꯀꯅ ꯊꯣꯡꯒꯦ꯫
ꯇꯂꯥꯏ ꯊꯪꯀꫭꯛ ꯃꯅꯤ ꯫ ꯂꯩ꯫
ꯉꯁꯤ ꯀꯔꯤ ꯍꯦꯟꯖꯥꯡ ꯊꯣꯡꯒꯦ꯫ ꯍꯥ꯫
ꯊ ꯑꯣꯏꯔꯝꯅꯤꯕ꯫
ꯍꯋꯥ ꯑꯣ ꯍꯋꯥꯏ ꯑꯣꯏꯔꯝꯒꯅꯤꯕ꯫
ꯍꯥ꯫
ꯍꯋꯥꯏ꯫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
ꯃꯣꯔꯅꯤꯡ ꯈꯨꯗꯤꯡꯒꯤ ꯅꯪ ꯂꯥꯏꯔꯤꯛ ꯇꯧꯕ꯭ꯔꯣ꯫
ꯍꯣꯏ ꯇꯧꯋꯦ꯫
ꯎꯝ ꯌꯥꯝ ꯃꯔꯝ ꯃꫭꯛꯑꯦ ꯑꯗꯨꯗꯤ꯫
ꯍꯣꯏ ꯃꯔꯝ ꯈꯔꯗꯤ ꯃꫭꯛꯑꯦ꯫
ꯈꫭꯏꯅ ꯂꯥꯏꯔꯤꯛꯇꯣ ꯌꯥꯝ ꯇꯧꯅꯤꯡꯗꯦꯕ꯫ ꯅꫭꯠ ꯏꯔꯤꯔꫭ ꯂꯥꯏꯔꯤꯛ ꯄꯥꯥꯔꯤꯔꫭ꯫
ꯂꯩꯔꯤꯛ ꯄꯔꯤꯅꯤ꯫
꯫ ꯑꯗꯨꯗ ꯅꯪ ꯑꯃꯨꯛꯇꯪꯗ ꯊꯕꯛ ꯑꯅꯤ ꯇꯧꯋꯤ꯫ ꯅꫭꯠꯁꯨ ꯑꯥ ꯄꯥꯕ ꯑꯩꯒꯁꯨ ꯋꯥꯔꯤ ꯁꯥꯟꯅꯕ꯫ ꯅꯪꯗꫭ ꯇ‌ꯦꯂ‌ꯦꯟꯗꫭ ꯄꯥꯝꯃ‌ꯦ꯫
ꯍꯣꯏ꯫
꯫ ꯅꯪꯒꯤ ꯐ꯭ꯔꯦꯟꯁꯤꯡꯗꯤ꯫
ꯃꯣꯏꯔꯨꯝꯗ ꯂꯩꯔꯝꯅꯤ꯫
ꯎꯝ꯫ ꯅꯪꯗꯤ ꯔꯨꯝꯗ ꯂꯩꯇꯕ꯭ꯔꯣ꯫
ꯍꯣꯏ ꯑꯩꯗꯤ ꯂꯦꯞꯄ ꯂꯩꯌꯦ꯫
ꯎꯝ꯫ ꯐꯔꯦ ꯐꯔꯦ꯫ ꯀꯟꯅ ꯍꫭꯠꯅꯧꯀꫭ꯫
ꯍꯣꯏ ꯅꯪꯁꯨ ꯀꯟꯅ ꯍꯣꯠꯅꯔꯣ ꯑꯦꯛꯖꯥꯝꯁꯨ ꯅꯥꯛꯔꯕꯅꯤꯅ꯫
ꯅꯪ ꯑꯩꯒꯤ ꯑꯦꯛꯖꯥꯝ ꯀꯃꯥꯏ ꯈꯪꯉꯤꯅꯣ꯫
ꯅꯪꯕꯨꯁꯨ ꯇꯤꯟꯅꯔꯤꯅꯦ ꯅꯍꯥꯟꯗꫭ ꯏꯕꯅꯤ ꯋꯥꯔꯤ ꯁꯥꯟꯔꯒ ꯂꯩꯕꯤꯒꯤ꯫ ꯫
ꯅꯣꯏꯒ ꯑꯈꯣꯏꯒ ꯑꯦꯛꯖꯥꯝ ꯄꯨꯟ-ꯄꯨꯟꯗꯣꯏꯔ꯫
ꯄꯨꯟꯒꯗꯕ ꯃꯥꯟꯅꯩ ꯁ꯭ꯀꯨꯜꯅ ꯇꯣꯉꯥꯟꯕꯒꯤ ꯋꯥꯅꯤ ꯑꯈꯣꯏꯒꯤ ꯁ꯭ꯀꯨꯜꯗ ꯕꯣꯔꯗꯇꯤ ꯆꯞ ꯃꯥꯟꯅꯩꯗꯅ꯫
ꯎꯝ ꯌꯥꯝ ꯍꯥꯎꯋꯦꯕꯒꯤ ꯏꯟꯖꯥꯡꯁꯦ
ꯌꯥꯝꯅ ꯆꯥꯔꯣꯏ ꯌꯥꯝꯅ ꯆꯔꯦ
ꯅꯪꯕꯨꯁꯨ ꯑꯩꯅ ꯄꯤꯖꯅꯤꯡꯉꯤ ꯅꯪꯁꯨ ꯑꯩꯈꯣꯏꯁꯦ ꯂꯥꯛꯑꯣꯗꯅ ꯍꯟꯖꯥꯡ ꯑꯍꯥꯎꯕ ꯄꯤꯖꯒꯦ
ꯍꯣꯏ ꯍꯣꯏ ꯅꯣꯡꯃꯗ ꯆꯥꯅꯤꯡꯉꯤ ꯂꯥꯛꯀꯦ ꯑꯍꯥꯎꯅ ꯊꯣꯡꯒꯦ ꯀꯃꯗꯤ
ꯀꯔꯤ ꯍꯦꯟꯖꯥꯡꯅ ꯈ꯭ꯋꯥꯏꯗꯒꯤ ꯄꯥꯝꯒꯦ
ꯎꯁꯥ ꯄꯝ
ꯎ ꯃꯥꯟꯅꯩ ꯑꯩꯁꯨ ꯑꯣꯛꯁꯥ ꯌꯥꯝ ꯄꯥꯝꯃꯦꯩ ꯑꯣꯁꯥꯅ ꯈ꯭ꯋꯥꯏꯗꯒꯤ ꯍꯥꯎꯋꯤꯀꯣ
ꯎꯝ
ꯃꯤ ꯈꯔꯗꯤ ꯑꯣꯛꯁꯥ ꯄꯥꯝꯗꯕꯁꯨ ꯂꯩꯦ
ꯍ
ꯑꯔꯖꯨꯅꯦ ꯑꯗꯣ ꯍꯣꯏ ꯎ ꯕꯤꯛꯀ ꯑꯣꯛꯁꯥꯒ ꯁꯟꯁꯥꯒ ꯑꯣꯛꯁꯥꯒ ꯊꯣꯡꯕꯁꯨ ꯍꯥꯎꯋꯦ ꯅꯨꯡꯣꯡ ꯆꯥꯔꯕꯣ
ꯆꯥꯇ꯭ꯔꯤ
ꯁꯥꯗꯤꯌꯦ
ꯎꯝ
ꯎ ꯑꯩ ꯅꯣꯡꯃ ꯄꯤꯖꯕꯤꯒꯦ
ꯍꯣꯏ ꯍꯣꯏ ꯅꯣꯡꯃꯗ ꯊꯣꯡꯂꯒ ꯄꯤꯖꯒ
ꯑꯅꯤ ꯊꯣꯡꯕꯒꯤ ꯃꯍꯥꯎꯁꯨ ꯈꯦꯠꯅꯩꯌꯦꯕ ꯍꯥꯏꯕ ꯋꯥꯔꯤ ꯁꯥꯟꯅꯕꯩ ꯅꯪ ꯂꯥꯏꯔꯤꯛ ꯄꯥꯕꯗ ꯀꯟꯁꯦꯟꯇ꯭ꯔꯦꯁꯟ ꯄꯤꯕ ꯉꯝꯗ꯭ꯔꯕꯣ
ꯎꯝ
ꯎꯝ ꯍꯧꯪꯖ
ꯑꯩ ꯇꯅꯔꯦ
ꯎꯝ ꯍ ꯅꯪꯒ ꯋꯥꯔꯤ ꯁꯥꯟꯅꯕꯁꯦ ꯌꯥꯝ ꯅꯨꯡꯉꯥꯏꯔꯦ
ꯍꯣꯏ ꯁꯅꯔꯒ ꯅꯨꯡꯉꯥꯏꯔ ꯑꯗꯨ ꯌꯥꯥꯔꯦ
ꯅꯪꯁꯨ ꯅꯨꯡꯉꯥꯏꯕ꯭ꯔꯣ
ꯍꯣꯏ ꯌꯥꯔꯦ
ꯄꯨꯡ ꯀꯌꯥꯕꯨꯧ ꯂꯥꯏꯔꯤꯛ ꯄꯥꯗꯣꯏꯅꯣ
ꯍ ꯑꯗꯨꯨꯝ ꯑꯩꯉꯣꯟꯗꯅ ꯀꯥꯏꯔꯒ ꯑꯃꯒ ꯇꯨꯝꯗꯣꯏꯅꯦ
ꯎꯝ ꯅꯪ ꯀꯥꯁ ꯇꯧꯗ꯭ꯔꯣ
ꯑ
ꯅꯣꯏ ꯀ꯭ꯂꯥꯁ ꯇꯧꯗ꯭ꯔꯣ
ꯀꯥꯁ ꯇꯕꯨꯗꯤ
ꯑꯥꯎ ꯐ꯭ꯔꯤꯅꯦꯕ ꯁꯦꯜꯞ ꯏꯁꯇꯗꯤ ꯇꯧꯖꯔꯤꯔꯣ
ꯍꯥ
ꯃꯁꯥ ꯃꯇꯣꯟꯗ ꯂꯥꯏꯔꯤꯛ ꯄꯥꯔꯤꯔꯣ
ꯂꯩ ꯇꯠꯇ ꯂꯩꯦꯕ ꯅꯃꯥꯏꯗꯤ
ꯉꯁꯤꯗꯤ ꯍꯣꯂꯤꯗꯦꯔꯣ ꯀꯩꯅꯣ
ꯃꯅꯤꯒꯤ ꯋꯥꯔꯃ
ꯍꯥ
ꯍ ꯑ
ꯅꯪꯒꯤ ꯃꯈꯣꯟꯗꯣ ꯌꯥꯝ ꯇꯞꯄꯦ ꯅꯤꯟꯁꯨ ꯅꯤꯗꯦ ꯈꯔ
ꯅ ꯆ ꯆꯥꯕ ꯑꯣꯏꯔꯅꯤ
ꯑꯩꯅꯁ ꯆꯥꯕ ꯑꯁꯨ ꯈꯟꯗꯦ
ꯆ ꯌꯥꯝ ꯆ ꯈꯨ ꯊꯟ
ꯃꯌꯥꯝꯌꯥꯝꯖꯒꯦ ꯑꯌꯨ ꯏꯅꯔꯖꯤ ꯌꯥꯎꯗ꯭ꯔꯗꯤ ꯋꯥ ꯉꯥꯡꯕ ꯉꯝꯃꯣꯏꯕ ꯅꯪꯒꯤ ꯐ꯭ꯔꯦꯟꯁꯤꯡꯁꯨ ꯑꯩꯒ ꯈꯪꯅꯍꯜꯂꯣ
ꯍꯥꯥ
ꯅꯪꯒꯤ ꯐ꯭ꯔꯦꯟꯁꯤꯡꯁꯨ ꯑꯩꯒ ꯈꯪ ꯅꯍꯜꯂꯣ
ꯍꯣꯏ ꯍꯣꯏ ꯈꯪꯅ ꯍꯪꯒꯦ ꯅꯣꯡꯃꯗ ꯂꯥꯛꯑꯣ ꯑꯩꯈꯣꯏꯒꯤ ꯃꯐꯝꯗ
ꯍꯣꯏ ꯑꯩ ꯅꯣꯡꯃ ꯂꯥꯛꯀꯦ ꯑꯗꯨꯒ ꯈꯪꯅꯒꯦ ꯅꯣꯏꯒꯤ ꯐ꯭ꯔꯦꯟ ꯃꯌꯥꯝ ꯂꯩꯕ ꯅꯠꯇ꯭ꯔꯣ
ꯍꯣꯏ ꯍꯣꯏ ꯌꯥꯝ ꯂꯩ
ꯎꯝ
ꯗꯤꯁꯤ ꯊꯤ ꯀꯗꯧ ꯇꯨꯝ ꯆ ꯐꯥꯏꯔꯦꯕ ꯋꯥꯜ ꯆꯕ꯭ꯔꯥ
ꯎꯝ ꯆꯥꯛ ꯆꯥꯕ ꯂꯣꯏꯗ꯭ꯦ ꯆꯥꯛꯆꯥꯥꯔꯤꯌꯦ ꯍꯤꯟꯖꯥꯡꯁꯨ ꯌꯥꯝ ꯍꯥꯎꯕꯒꯤꯀꯣ ꯉꯁꯤꯗꯤ ꯍꯦꯟꯖꯥꯡ ꯌꯥꯝ ꯍꯥꯎꯋꯦꯕ
ꯐꯥꯏꯣꯏꯗꯦ
ꯎꯝ ꯏꯖꯥꯡ ꯍꯥꯎꯕ ꯅꯨꯃꯤꯠꯠꯇ ꯆꯥ ꯆꯥꯕꯁꯨ ꯅꯨꯡꯉꯥꯏꯗꯅ
ꯍꯣꯏ ꯍ
ꯑꯗꯨꯅꯌꯥꯅ ꯇꯧꯔꯤ
ꯑꯣꯏ ꯑꯗꯨꯃꯥꯏꯅ ꯇꯧꯒꯗꯧꯕꯅꯤ
ꯆꯨꯝ꯭ꯔꯥ
ꯃꯥꯅꯤ ꯃꯥꯅꯤ ꯆꯨꯝꯃꯦ ꯆꯨꯝꯃꯦ
ꯑꯗꯨꯅ ꯆꯥꯕꯁꯦ ꯅꯣꯏꯕꯨꯁꯨ ꯂꯣꯏꯅ ꯄꯤꯖꯅꯤꯡꯕꯅꯦ
ꯍꯣꯏꯗ ꯁ
ꯅꯣꯏꯒꯤ ꯐ꯭ꯔꯦꯟ ꯃꯌꯥꯝꯒꯁꯨ ꯈꯪꯅꯕ ꯑꯣꯏꯅ ꯑꯩ ꯅꯣꯡꯃꯜ ꯅꯣꯏꯗ ꯂꯥꯛꯀꯦꯀꯣ
ꯎ
ꯔꯤ ꯄꯥꯖꯔꯣ
ꯑ꯭ꯔꯁꯨ ꯌꯥꯗ
ꯀꯩꯒꯤꯅꯣ
ꯄꯥꯅꯤꯡꯗ꯭ꯔꯦ
ꯅꯪ ꯑꯦꯛꯖꯥꯝ ꯅꯛꯑꯦ ꯍꯥꯏꯕ ꯅꯠꯇ꯭ꯔꯣ
ꯅ ꯀꯩꯑꯗꯣꯏꯁꯨꯣ
ꯈꯔꯣꯗꯤ ꯄꯥꯔꯣꯗꯗꯥ
ꯀꯅꯤꯡꯗꯤ ꯇꯧꯒꯦ ꯇꯧꯒꯦ
ꯂꯥꯏꯔꯤꯛ ꯄꯥꯕꯁꯨ ꯐꯩꯌꯦꯕ